ꯍꯜꯂꯣ ꯑꯩꯒꯤ ꯃꯔꯨꯞ ꯑꯣꯏꯕꯤꯔꯕꯣ
ꯃꯥꯅꯦ ꯅꯪꯒꯤ ꯃꯔꯨꯞꯅꯦ
ꯑꯩꯃ ꯀꯝꯗꯧꯔꯤꯒꯦ
ꯏꯇꯥꯕ ꯇꯥꯕꯤꯔꯕ꯭ꯔꯣ
ꯆꯥꯛ ꯆꯥꯔꯦ ꯃꯔꯨꯞ ꯁꯦꯡꯅꯕꯤꯔꯕꯣ
ꯑꯩꯁꯨ ꯆꯥꯖꯔꯦ ꯉꯁꯤ ꯅꯨꯡꯗꯥꯡꯒꯤ ꯀꯩ ꯃꯊꯦꯜ ꯆꯥꯕꯤꯒꯦ
ꯉꯥ ꯊꯧꯕ ꯆꯥꯗꯦ ꯉꯁꯤꯗꯤ
ꯏꯁ ꯌꯥꯝ ꯍꯥꯎꯕ ꯃꯥꯜꯂꯦꯗ
ꯍꯥꯎꯋꯦ ꯈꯨꯍꯥꯎ ꯑꯃꯅꯤ ꯊꯨꯝ ꯃꯣꯔꯣꯛꯀ ꯅꯝꯒ꯭ꯔ ꯆꯥꯠꯅꯤ
ꯑꯇꯩ ꯃꯇꯝꯗ ꯑꯇꯩ ꯃꯇꯝꯗ ꯅꯨꯡꯁꯤꯕꯤꯗ꯭ꯔꯁꯨ ꯆꯥꯔꯝꯗꯥꯏꯗꯗꯤ ꯅꯨꯡꯁꯤꯕꯤꯕꯗꯤ ꯐꯕꯅꯦ ꯆꯥꯔꯝꯗꯥꯗꯨꯁꯨ ꯀꯥꯎꯊꯣꯛꯄꯤꯔꯦ ꯍꯜꯂꯣ ꯑꯅꯨ ꯅꯣ ꯍꯜꯂꯣ ꯀꯩꯅꯣ ꯃꯥꯏ ꯅꯦꯠ ꯄ꯭ꯔꯣꯕ꯭ꯂꯦꯝ ꯂꯩꯕ꯭ꯔꯥ ꯅꯣ ꯍꯜꯂꯣ ꯑꯂꯨ